ꯍꯜꯂꯣ
ꯍꯜꯂꯣ
ꯆꯥꯛ ꯆꯥꯔꯕꯣ
ꯆꯥꯔꯦ
ꯀꯩ ꯃꯊꯦꯜ ꯆꯥꯔꯤꯕ ꯅꯪꯅ
ꯑ ꯉꯁꯤ ꯎꯝ ꯁꯧꯈ꯭ꯔꯤ ꯑꯂꯨ ꯍꯣꯏ ꯑꯗꯨꯝ ꯊꯣꯡꯉꯒ ꯆꯥꯏ ꯑꯗꯨꯒ ꯕꯤꯇꯒꯔꯗꯣ ꯍꯧꯔꯒ ꯆꯥꯏ
ꯇꯥꯎꯔꯒ ꯆꯥꯕ ꯑꯩꯒꯤꯁꯨ ꯍꯥꯏꯕꯤꯌꯨꯗ ꯑꯩꯁꯨ ꯆꯥꯅꯤꯡꯉꯦ ꯇꯥꯎꯔꯒ ꯍꯩꯇꯕꯒꯤ ꯍꯩꯇꯕꯒꯤꯅꯦ ꯑꯩꯗꯣ ꯑꯁ ꯑꯩꯒꯤꯗꯣ ꯃꯥꯡꯕ ꯇꯧ ꯃꯥꯡ ꯃꯥꯡꯒꯅꯤ ꯊꯨꯟꯖꯤ
ꯃꯥꯡꯗꯤꯌꯦ ꯑꯩ ꯑꯩꯅ ꯑꯩ ꯍꯧꯖꯤꯛ ꯍꯥꯏꯕ ꯃꯦꯊꯣꯠꯗꯣ ꯑꯄ꯭ꯂꯥꯏ ꯇꯧꯕ꯭ꯔꯣ
ꯃꯥꯡꯗꯦ ꯍꯥꯏꯔꯤꯅꯦ ꯑꯩ ꯃꯥꯡꯒꯅꯤ ꯍꯥꯏꯗꯣ ꯆꯥꯅꯕ ꯄꯣꯠꯇꯨꯅꯤꯅꯦ
ꯑꯣ ꯑꯣ ꯑꯣ ꯑꯩꯗꯤ ꯑꯩ ꯍꯧꯖꯤꯛ ꯍꯥꯏꯕꯗꯨꯔ ꯍꯥꯏꯅ ꯈꯜꯂꯨꯔꯦꯗꯅ
ꯗꯕꯒꯤꯀꯣ
ꯎꯝ ꯑꯩꯗꯤ ꯇꯪꯈꯥꯏꯒꯨꯝꯕꯗꯤ ꯃꯤꯒꯤ ꯄꯤꯈ꯭ꯔꯦ
ꯑꯗꯨꯒꯤ ꯑꯣꯏ ꯑꯩ ꯑꯩ ꯑꯩꯗꯤ ꯄꯤꯗꯔꯤꯕꯅꯤꯅ ꯍꯥꯏꯗꯤ ꯑꯩꯈꯣꯏꯗ ꯂꯩꯃꯤꯟꯅꯕꯗꯨꯁꯨ ꯃꯣꯏꯁꯨ ꯂꯧꯔꯒ ꯆꯥꯏꯑꯕ ꯑꯗꯨꯅ ꯑꯩꯁꯨ ꯊꯣꯡꯕ ꯍꯩꯇꯕ ꯌꯥꯝꯅ ꯈꯥꯏꯌꯦ
ꯑꯁ ꯀꯩꯅꯣꯍꯦ ꯁꯤ ꯐꯥꯎ ꯆꯥꯕ ꯍꯩꯇ꯭ꯔꯗꯤ ꯅꯪꯗꯤ
ꯇꯜꯂꯦ ꯀꯩꯅꯣ ꯀꯩ ꯀꯃꯥꯏ ꯊꯣꯡꯗꯣꯏꯅꯣ ꯀꯥꯏꯅ
ꯑꯂꯨ ꯍꯥꯞꯄꯣ ꯁꯧꯒꯔꯤ ꯍꯥꯞ ꯄꯣꯑꯇꯨꯗꯤ ꯃꯥꯒꯤ ꯈꯥꯕꯗꯣ ꯈꯔ ꯆꯝꯕꯅꯦ
ꯁꯧꯒ꯭ꯔꯤ ꯍꯥꯞꯄꯗꯤ
ꯍꯣꯏ ꯁꯧꯒ꯭ꯔꯤꯁꯨ ꯍꯥꯞꯄ ꯑꯇꯩ ꯑꯇꯩꯁꯨ ꯍꯥꯞꯄ
ꯁꯧꯀ꯭ꯔꯤ ꯍꯥꯞꯄ ꯑꯗꯨ ꯑꯂꯨ ꯊꯝꯕ꯭ꯔꯥ
ꯍꯥꯟꯅ ꯇꯧꯋꯦ
ꯀꯔꯤꯕ ꯑꯩꯕꯨꯔꯣ
ꯅꯠꯇꯤꯌꯦ ꯅꯠꯇꯦ
ꯑꯁ ꯑꯩ ꯇꯨꯝꯅꯤꯡꯉꯦꯗ ꯉꯔꯥꯡ ꯅꯣꯏ ꯄꯣꯔꯇꯨꯒꯜꯒ ꯌꯦꯡꯕꯒꯤ ꯑꯩ ꯌꯦꯡꯕꯒꯤ ꯃꯣꯏ ꯉꯝꯕꯅꯤꯀꯣ
ꯑꯍꯣꯏ ꯑꯣꯏꯔꯝꯅꯦ
ꯍꯥꯏꯗꯤ ꯀ꯭ꯔꯣꯁꯤꯌꯥꯗꯣ ꯉꯔꯥꯡ ꯀꯩꯅꯣ ꯂꯨꯀꯥꯗꯨꯗꯤ ꯀꯌꯥꯝ ꯅꯨꯡꯁꯤꯌꯦ ꯍꯥꯏꯗꯤ ꯃꯣꯏ
ꯑꯍꯣꯏ ꯂꯨꯀ ꯑꯃꯗꯣ ꯅꯨꯄꯥ ꯑꯃ ꯑꯩꯁꯨ ꯎꯑꯦꯃꯣꯃꯕꯨꯗꯤ ꯌꯥꯝ ꯅꯨꯡꯁꯤꯕ ꯃꯥꯜꯂꯦ ꯃꯤꯁꯤꯡꯅ
ꯑ ꯃꯣꯏ ꯄꯤꯔꯠ ꯀꯩ ꯍꯥꯏꯅꯤ ꯔꯣꯅꯥꯜꯗꯣꯒ ꯄꯨꯟꯕꯅꯤꯅ ꯔꯤꯌꯜ ꯃꯦꯗ꯭ꯔꯤꯛꯇ ꯑꯗꯨꯒ ꯉꯔꯥꯡꯗꯨꯅ ꯉꯁꯤꯅ ꯌꯥꯝ ꯈꯥꯏꯔꯒ ꯑꯁ ꯅꯨꯡꯁꯤꯗ ꯀꯞꯄꯤꯗꯅ ꯎꯄꯥꯏ ꯂꯩꯇ꯭ꯔꯦ ꯎ ꯉ ꯉꯁꯤꯅ ꯑꯥꯔꯖꯦꯟꯇꯤꯅꯥ ꯁꯥꯟꯅꯒꯗꯧꯕ
ꯑꯣ ꯑꯩꯗꯣ ꯌꯦꯡꯅꯤꯡꯕꯅꯦꯗꯣ ꯍꯧꯒꯠꯄ ꯉꯝꯍꯧꯗ꯭ꯔꯦ ꯄꯣꯔꯇꯨꯒꯥꯜꯒꯤꯗꯣ
ꯅꯍꯥꯟ ꯅꯪ ꯆꯥꯅꯤꯡꯉꯦ ꯍꯥꯏꯕ ꯀꯩꯅꯣ ꯁꯤ ꯍꯩ ꯅꯠꯇ꯭ꯔꯣ ꯍꯩ ꯃꯥꯜꯂꯤꯗ ꯅꯪꯅ ꯀꯣꯂꯦꯖꯇ ꯂꯥꯛꯄ ꯃꯇꯝꯅ ꯆꯠꯅꯤꯡꯉꯦ ꯆꯠꯅꯤꯡꯉꯦ ꯍꯥꯏꯗꯣ
ꯍꯣꯏ ꯍꯣꯏ
ꯁꯤꯗꯤ ꯌꯥꯝ ꯂꯩꯩꯌꯦ
ꯑꯦ ꯃꯥꯒꯤ ꯄꯥꯝꯕꯤ ꯂꯩꯕ꯭ꯔꯅꯦ
ꯎꯝ ꯂꯩꯌꯦꯅ ꯂꯩꯗ꯭ꯔꯁꯤ ꯀꯃꯥꯏꯅ ꯍꯩ ꯊꯥ ꯊꯥꯗꯣꯏꯅꯣ
ꯑꯩꯗꯤ ꯑꯩꯗꯤ ꯃꯤꯅ ꯂꯩꯔꯛꯄ꯭ꯔꯥ ꯍꯥꯏꯅ ꯈꯟꯕ
ꯅꯠꯇꯦ ꯑꯣ ꯁꯤ ꯆꯥꯕ ꯌꯥꯕ꯭ꯔꯣꯅꯦ ꯃꯅꯝꯗꯤ ꯅꯨꯡꯁꯤꯍꯦ ꯌꯥꯝꯅ ꯁ꯭ꯋꯤꯠ ꯑꯣꯏꯌꯦ ꯑꯁ ꯄꯥꯝꯃꯨꯌꯦꯗ ꯉꯁꯥꯏꯗꯣ ꯇꯥꯕ꯭ꯔꯣ
ꯎꯝ
ꯉꯁꯥꯏ ꯃꯤ ꯑꯃ ꯀꯣꯜ ꯇꯧꯔꯄꯤ ꯇꯧꯔꯛꯑꯦꯕꯀꯣ
ꯑꯦ ꯇꯥꯗꯕ꯭ꯔꯣ
ꯑꯗꯨꯗ ꯑꯗꯨꯗ ꯑꯃꯗꯣ ꯃꯥ ꯀꯣꯜ ꯇꯧꯔꯛꯑꯒ ꯀꯅꯥꯕꯨ ꯀꯣꯜ ꯇꯧꯔꯤꯅꯣ ꯑꯩꯒꯤꯁꯨ ꯄꯥꯏꯗꯅ ꯅꯪ ꯃꯤ ꯍꯧꯖꯤꯛꯀꯥꯟꯁꯤ ꯀꯅꯥꯅ ꯀꯣꯜ ꯇꯧꯔꯤꯅꯣ
ꯑꯩꯅ ꯉꯥꯏꯈꯣꯍꯦꯛ ꯈꯔ ꯇꯞꯅ ꯍꯩꯕꯤꯒꯦ ꯀꯥꯏꯗ ꯀꯔꯤ ꯇꯞ ꯄꯣꯠꯅꯣ ꯀꯥꯏꯅ ꯑꯩ ꯀꯔꯤ ꯇꯧꯕꯅꯣ ꯅꯪ ꯅꯪ ꯀꯅꯥꯔꯥ ꯀꯣꯜ ꯇꯧꯔꯨꯏ ꯍꯦꯛ ꯍꯥꯏꯕꯗ ꯅꯃꯥꯟꯅꯕꯤ ꯅꯃꯥꯟꯅꯕꯤ ꯍꯥꯖꯦ ꯀꯔꯤꯅꯣ ꯀꯥ ꯑ ꯑꯩꯅ ꯉꯥꯏꯈꯨꯋꯣ ꯉꯥꯏꯈꯣ ꯇꯧꯕꯒꯤ
ꯏꯪꯉꯤꯗ
ꯀꯣ ꯅꯪ ꯀꯅꯥ ꯀꯣꯜ ꯇꯧꯔꯤꯅꯣ ꯏꯃꯥꯟꯅꯕꯤꯅꯦ ꯅꯣꯏ ꯅꯃꯥꯟꯅꯕꯤꯁꯦ ꯀꯌꯥ ꯁꯨꯔꯕ ꯑꯩꯅ ꯈꯪꯕꯗꯤ ꯑꯃ ꯑꯅꯤꯈꯛ ꯇꯅꯦ ꯅꯪꯒꯤꯁꯦ__ ꯎꯝ ꯇꯔꯥꯃꯨꯛ ꯁꯨꯒꯅꯤꯀꯣ ꯅꯨꯡ ꯅꯨꯡꯇꯤ ꯄꯨꯡ ꯄꯨꯡ ꯃꯈꯥꯏ ꯄꯨꯡ ꯄꯨꯡ ꯑꯃꯈꯛ ꯕꯨ ꯃꯤ ꯀꯣꯜ ꯇꯧꯅꯕꯅ ꯀꯩꯀꯩ ꯋꯥꯔꯤ ꯁꯥꯔꯤꯅꯣ ꯀꯅꯥꯅ__
ꯃꯣꯏꯕꯨꯁꯨ ꯑꯩꯈꯣꯏꯁꯨ ꯄꯨꯡ ꯑꯃ ꯑꯅꯤꯗꯤ ꯗꯨꯝ ꯊꯝꯃꯤꯅꯨꯀꯣ ꯗꯨꯝ ꯋꯥꯔꯤ ꯁꯅꯤꯡꯉꯥꯏꯗꯤ ꯂꯩꯌꯦꯕ
ꯑꯥ ꯑꯗꯨꯅꯦ ꯉꯔꯥꯡ ꯅꯃ ꯄꯣꯔꯗꯤꯒꯜ ꯄꯣꯔꯗꯤꯒꯜꯒꯤ ꯕꯣꯜ ꯌꯦꯡꯒꯦ ꯀꯥꯏꯅ ꯑꯩ ꯇꯨꯝꯃꯒꯦꯀꯣ ꯑꯗꯣ ꯄꯨꯡ ꯇꯔꯥ ꯍꯦꯟꯕ ꯑꯩ ꯇꯨꯝꯃꯒꯦꯀꯣ ꯑꯩ ꯍꯧꯒꯠꯄꯤꯌꯨꯀꯣ ꯄꯨꯡ ꯊꯣꯏ ꯐꯣꯔ ꯊꯥꯔꯇꯤꯗ ꯍꯥꯏꯌꯦꯕꯀꯣ ꯑꯗꯨꯅ ꯑꯩꯅ ꯍꯧꯒꯠ ꯑꯩꯅ ꯃꯥꯕꯨ ꯀꯣꯜ ꯇꯧꯔꯛ__ ꯇ꯭ꯔꯦꯕ ꯃꯥ ꯍꯧꯒꯠ ꯃꯥꯅ ꯐꯣꯔꯒꯨꯝꯕ__ ꯍꯧꯒꯠꯂꯒ ꯑꯩꯉꯣꯟꯗ ꯀꯣꯜ ꯇꯧꯔꯛꯑꯦ ꯑꯗꯨꯒ ꯑꯩ ꯕꯣꯜ ꯌꯦꯡꯉꯥꯒꯦ ꯍꯥꯏꯔꯨꯕ__ ꯌꯦꯡꯉꯨꯅꯨ ꯅꯪ ꯇꯨꯝꯈ꯭ꯔꯣ ꯅꯪ ꯁꯞꯄꯣꯔꯠ ꯇꯧꯔꯗꯤ ꯄꯣꯔꯇꯨꯒꯜ ꯁꯤꯔꯅꯤꯒꯥ ꯑꯁ ꯅꯣꯏꯁꯦ ꯄꯣꯔ ꯑꯩꯅ ꯑꯩꯅ ꯄꯨꯟꯕ ꯉꯥꯡꯁꯨ ꯄꯣꯔꯇꯨꯒꯜ ꯐꯦꯟꯁ ꯉꯥꯛ ꯑꯣꯏꯔꯦ
ꯑꯩꯒ
ꯅꯪꯒ ꯇꯥꯔꯨꯡꯗ ꯂꯩꯕ ꯅꯨꯄꯤ ꯃꯖꯥ ꯑꯃꯒ
ꯍ ꯍꯣ ꯍꯣꯏ
ꯑꯗꯨꯒ ꯑꯩꯅ ꯈꯪꯅꯕ ꯅꯨꯄꯥ ꯑꯃꯒ ꯑꯁ ꯑꯗꯨꯒ ꯑꯃꯗꯨꯗꯤ ꯅꯪꯒꯤꯗꯨꯗꯤ
ꯃꯦꯁꯤ ꯐ꯭ꯔꯦꯟꯁꯅꯦ
ꯕꯦꯒꯨꯠ ꯌꯥꯝ ꯐꯩꯌꯦ ꯑꯗꯨꯅ ꯑꯩꯒꯤ ꯃꯔꯨꯞ ꯑꯃ ꯂꯩꯔꯦ
ꯃꯦꯁꯤ ꯐꯦꯟꯁ ꯐꯦꯟꯁ ꯕꯨꯗꯤ ꯇꯧ ꯋꯦ ꯍꯥꯏꯕ ꯗꯣ
ꯑꯗꯨꯅꯦ ꯆꯨꯝꯃꯤꯀꯣ ꯑꯗꯨꯅꯦ ꯑꯗꯣ ꯑꯃ ꯇꯔꯨꯡꯗ ꯂꯩꯕꯗꯨꯗꯤ ꯆꯞ ꯃꯥꯟꯅꯩ ꯃꯣꯏꯅꯤꯗꯤ
ꯑꯩ ꯅꯨꯡꯉꯥꯏꯌꯦ ꯑꯩꯗꯤ ꯑꯗꯨꯝ ꯇꯧꯅꯤꯡꯉꯦ ꯑꯩꯅ ꯔꯣꯅꯥꯜꯗꯣ ꯐꯦꯟꯁ ꯊꯤꯕꯁꯤꯗ ꯋꯥꯔꯦ
ꯑ ꯔꯦꯅꯥꯜꯗꯣ ꯐꯦꯟꯁ ꯑꯩꯒ ꯅꯨꯡꯁꯤꯅꯔꯤꯁꯦꯒ ꯃꯦꯁꯦꯁ ꯊꯥꯔꯛꯑꯣ ꯑꯗꯨꯒ ꯑꯩ ꯖꯤꯒꯨꯝꯕꯗ ꯑꯞꯂꯣꯗ ꯇꯧꯅꯕ ꯁꯥꯃꯨ ꯃꯤ ꯑꯃ ꯐ꯭ꯔꯤ ꯂꯩꯔꯦ ꯔꯣꯅꯥꯜꯗꯣ ꯐꯦꯟꯁ ꯀꯥꯏꯅ
ꯗꯥꯏ ꯍꯥꯔꯠ ꯑꯗꯨꯏꯁꯨ ꯗꯥꯏ ꯍꯥꯔꯠ ꯐꯦꯟꯁ ꯍꯥꯏꯒꯗꯕ ꯀꯣ
ꯑꯁ ꯗꯥꯏ ꯍꯥꯔꯠ ꯐ꯭ꯔꯦꯟꯖꯨ ꯑꯣꯏꯕ
ꯍꯥ
ꯇꯜꯂꯦꯗ ꯑꯗꯣ ꯀꯣꯜ ꯇꯧꯕꯗ ꯃꯤ ꯃꯤꯒꯤ ꯃꯤꯡ ꯍꯥꯏꯔꯛꯄ ꯌꯥꯕ꯭ꯔꯣ
ꯑꯗꯨꯝ ꯍꯪꯒꯅꯨ ꯍꯥꯏꯌꯦ
ꯍꯪꯒꯅꯨ ꯍꯥꯏꯗꯤꯛ ꯑꯗꯨꯝ ꯀꯧꯕꯗꯣ
ꯑꯥ ꯍꯥꯏꯕꯗꯤ ꯅꯪ ꯅꯪ ꯅꯪꯅ ꯁꯤꯒꯨꯝꯕ ꯕꯥꯅꯤꯅ ꯋꯥꯔꯤ ꯁꯥꯕ ꯌꯥꯗꯦ ꯍꯥꯏꯌꯦ
ꯀꯩꯕꯥ
ꯑꯗꯣ ꯅꯪ ꯀ꯭ꯔꯤ ꯏꯟꯖꯥꯥꯡ ꯆꯥꯕ꯭ꯔꯣ
ꯆꯅꯥ
ꯑꯦ ꯆꯅꯥ ꯈꯛ ꯆꯥꯕ꯭ꯔꯣꯅꯦ ꯅꯪꯁꯦ
ꯑꯂꯨꯒ
ꯑꯣ ꯏꯟꯖꯥꯡꯅꯤ ꯊꯣꯡꯗꯨꯕꯣ ꯍꯥꯏꯁꯦ
ꯆꯝꯐꯨꯠ ꯑꯃ
ꯎꯝ ꯆꯝꯐꯨꯠ ꯆꯥꯔꯗꯤ ꯍꯥꯎꯅꯤ ꯈꯪꯗꯦ ꯑꯩꯗꯤ ꯆꯝꯐꯨ ꯌꯥꯝ ꯄꯥꯝꯃꯦ
ꯅꯥꯀꯨꯞꯄꯤ ꯍꯥꯏꯔꯥ ꯆꯝꯐꯨꯠꯇꯣ ꯑꯗꯨ ꯍꯥꯎꯋꯦ ꯑꯗꯣ
ꯑꯍ ꯑꯩꯗꯤ ꯅꯨꯀꯨꯞꯄꯤꯗꯤ ꯄꯥꯝꯗꯦ ꯍꯦ ꯀꯩꯅꯣ
ꯍꯩ ꯍꯦ ꯍꯥꯎꯋꯤꯍꯦ
ꯍꯥꯎꯇꯦ ꯒꯩꯅꯣ
ꯅꯪꯅ ꯈꯪꯗꯕꯩꯅꯦ ꯑꯩ ꯊꯣꯡꯕꯤꯒꯦ ꯂꯥꯛꯑꯣ
ꯎꯝ
ꯑꯩ ꯇꯨꯝꯃꯒꯦꯗꯤ ꯂꯩꯗꯤ ꯂꯩꯕꯅꯦ ꯑꯗꯨ ꯅꯨꯄꯤ ꯑꯃ ꯀꯣꯜ ꯇꯧꯔꯑꯒ ꯅꯪ ꯅꯆꯥ ꯄꯣ ꯅꯪ ꯌꯨꯝ ꯄꯥꯜꯂꯕꯣꯀ ꯍꯪꯉꯛꯑꯦ
ꯑꯦ ꯅꯨꯄꯤ ꯑꯃ ꯑꯣ ꯒ꯭ꯔꯨꯞꯗꯨꯒꯤ ꯅꯝꯕꯔ ꯂꯧꯕ꯭ꯔꯣ
ꯑꯗꯨꯅꯦ ꯎꯝ
ꯎꯝ ꯀꯔꯤꯅꯣꯅꯦ ꯁꯤꯒꯨꯝꯕꯁꯨ ꯂꯩꯀꯣ
ꯎꯝ ꯑꯁ ꯃ ꯃꯆꯥ ꯌꯨꯝ ꯄꯥꯟꯕ ꯉꯥꯛꯇ ꯑꯣꯏꯔꯦ ꯑꯩꯈꯣꯏꯒ ꯉꯥꯏꯔꯕꯣ ꯂꯩꯁꯥꯁꯦ
ꯑꯁ ꯄꯥꯜꯂꯁꯤꯔꯣ ꯕꯅꯤꯁꯨ
ꯀꯋꯥꯏ ꯅꯪ ꯄꯥꯜꯂꯨꯔꯣ ꯆꯣ
ꯑꯥꯏ ꯂꯩꯇꯦ ꯑꯩꯒꯤꯗꯤ
ꯅꯪ ꯄꯥꯅꯤꯡꯔꯕꯣ
ꯑꯩꯒꯤꯗꯤ ꯂꯩꯇꯤꯌꯦ
ꯂꯩꯇꯤꯌꯦ ꯀꯥꯏꯅ ꯎꯝ ꯃꯁꯤ ꯎꯝ ꯅꯪ
ꯑꯦ ꯃꯗꯨꯝ ꯑ ꯃꯗꯨꯝ ꯃꯤꯗꯣ ꯁꯤꯒꯨꯝꯕꯗ ꯄꯛꯇꯧ ꯃꯥꯟꯗꯦꯍꯦ ꯀꯩꯅꯣ
ꯑꯗꯨ ꯅꯨꯡꯗꯥꯡꯅ ꯀꯃꯥꯏ ꯇꯧꯔꯤꯕ ꯅꯣꯏꯅ ꯍꯥ ꯅꯪꯅ ꯊꯥꯔꯛꯄ ꯃꯦꯁꯦꯁꯇꯨꯒ
ꯇꯧ ꯇꯧꯗꯕꯒꯤ ꯃꯔꯝꯅꯤꯅ ꯃꯥꯅ ꯁꯥꯎꯕꯁꯤꯗꯤ ꯑꯗꯣ ꯑꯩ ꯃꯤ ꯂꯣꯏ ꯈꯪꯉꯦꯕ ꯑꯩ ꯑꯩꯗꯤ ꯑꯩ ꯁꯥꯎꯔꯗꯤ ꯅꯟꯁ꯭ꯇꯣꯞꯅꯤ ꯍꯥꯏꯕꯖꯤꯀꯣ
ꯎꯝ ꯃꯥ
ꯑꯟ ꯑꯗꯣ ꯃꯥ ꯈꯪꯗꯤ ꯈꯪꯉꯦ ꯑꯗꯨꯕꯨ ꯑꯗꯨꯝ ꯃꯥꯅ ꯉꯝꯅꯤ ꯅꯉꯝꯅꯤꯉꯥꯏ ꯗꯨꯝ ꯔꯤꯄꯤꯠ ꯔꯤꯄꯤꯠ ꯍꯥꯏꯕꯗꯣ ꯍꯟꯖꯤꯟ ꯍꯟꯖꯤꯟ ꯍꯥꯏꯌꯦꯕ ꯃꯥꯗꯣ
ꯑꯁ
ꯑꯗꯨꯒꯤ ꯑꯩꯅ ꯇꯥꯏꯞ ꯁꯥꯡꯅ ꯇꯥꯏꯞ ꯇꯧꯕꯒꯤ ꯑꯩꯅ ꯇꯣꯑꯁꯦ ꯍꯥꯏꯕꯒꯤ ꯃꯥꯅ
ꯑꯣꯁꯦ ꯍꯥꯏꯗꯨꯁꯨ ꯑꯃꯨꯛ ꯍꯟ
ꯑꯍ ꯑꯗꯣ ꯑ ꯉꯥꯏꯈꯣ ꯍꯥꯏꯕ ꯉꯥꯏꯈꯣ ꯑꯟ ꯅꯪ ꯍꯥꯏꯕ ꯑꯩ ꯏꯟꯒꯦ ꯉꯥꯏꯈꯣ ꯍꯥꯏꯕꯀꯣ
ꯃꯥꯅꯥ
ꯑ ꯎꯝ ꯑꯗꯨꯒꯤ ꯑꯩꯅ ꯁꯥꯡꯅ ꯇꯥꯏꯞ ꯇꯧꯔꯦ ꯑꯩꯅ ꯋꯥꯔꯤ ꯂꯣꯏ ꯐꯔ ꯑꯩꯗꯤ ꯎꯄꯥꯏ ꯂꯩꯇꯦ ꯑꯩꯗꯤ ꯁꯤꯒꯨꯝꯕ ꯑꯗꯨꯝ ꯑꯣꯏꯔꯗꯤ ꯌꯥꯗꯦ ꯌꯥꯗꯦ ꯌꯥꯗꯦ ꯌꯥꯗꯦ ꯅꯪꯅ ꯍꯥꯏꯔꯗꯤ ꯑꯝ ꯆꯥꯝꯃ ꯍꯥꯏꯕꯒꯤ ꯑꯃꯨꯛ ꯀꯣꯜ ꯇꯧꯔꯛꯑꯦ
ꯀꯩꯅꯣ ꯃꯤ ꯃꯤ ꯅꯨꯡꯁꯤꯅꯔꯤꯕ ꯑꯩꯈꯣꯏ ꯑꯩ ꯑꯩ ꯁꯤ ꯇꯧꯕ ꯑꯩ ꯅꯨꯡꯉꯥꯏꯇꯦ ꯅꯨꯡꯉꯥꯏꯇꯦ ꯑꯗꯨꯝ ꯍꯥꯏꯕ ꯌꯥꯗꯦ ꯏꯕꯦꯝꯃ
ꯎꯝ ꯍꯨꯝ ꯑꯩꯗꯤ ꯑꯩꯗꯤ
ꯃꯤꯒꯤ ꯃꯤꯒꯤ ꯍꯩꯅꯗꯕꯁꯨ ꯂꯩꯌꯦ ꯃꯤꯁꯨ ꯃꯤꯅ ꯍꯥꯏꯅꯕꯁꯨ ꯂꯩꯌꯦ ꯑꯩꯈꯣꯏꯅ ꯍꯥꯏꯅꯕꯁꯨ ꯂꯩꯌꯦ ꯑꯗꯨ ꯁꯦꯌꯔ ꯇꯧꯔꯒꯅꯤ ꯅꯨꯡꯁꯤꯕ ꯍꯥꯏꯗꯣ ꯑꯗꯨ ꯀꯩꯅꯣ ꯑꯩ ꯑꯩ ꯅꯤꯡꯕ ꯊꯨꯡꯗ꯭ꯔꯗꯤ ꯌꯥꯔꯣꯏ ꯅꯨꯡꯁꯤꯅꯕꯁꯤꯕꯨ ꯁꯦꯝꯅꯤꯡꯗꯦ ꯀꯥꯏꯅ ꯅꯪ ꯈꯪꯗ꯭ꯔꯣ
ꯍꯥꯏꯃꯟꯕꯒꯤꯅꯤ ꯍꯥꯏꯕꯗꯤ ꯃꯥꯅ ꯉꯥꯡꯕ ꯋꯥꯗꯣ ꯇꯥꯗ꯭ꯔꯤ ꯐꯥꯎ ꯉꯥꯡꯒꯦ ꯍꯥꯏꯕ ꯖꯥꯠꯇꯣ ꯇꯧꯕ ꯇꯟꯕ ꯑꯩꯈꯣꯏꯗꯤ ꯋꯥ ꯉꯥꯡꯗ꯭ꯔꯒ ꯃꯣꯏ ꯃꯣꯏꯅ ꯉꯥꯡꯕꯗꯣ ꯑꯩꯈꯣꯏ ꯀ꯭ꯔꯤꯁꯨ ꯍꯥꯏꯗꯕꯤꯗ ꯇꯥꯔꯗꯤ ꯑꯩꯈꯣꯏꯗꯤ ꯇꯥꯈ꯭ꯔꯦꯅ
ꯎꯝ
ꯑꯗꯣ ꯍꯖꯤꯟ ꯍꯟꯖꯤꯟ ꯍꯥꯏꯗ꯭ꯔꯁꯨ ꯌꯥꯏ ꯍꯥꯏꯕꯅꯤꯗ ꯑꯩ ꯃꯥꯅ ꯁꯥꯎꯕꯗꯣ ꯁꯥꯎꯕ ꯅꯠꯇꯦ ꯑꯗꯨꯕꯨ ꯃꯥꯅ ꯁꯥꯎꯕꯗꯣ ꯑꯩ ꯑꯗꯨꯝ ꯇꯥꯈ꯭ꯔꯗꯤ ꯂꯣꯏꯔꯦꯗꯅ ꯀꯔꯤꯒꯤꯅꯣ ꯈꯪꯗꯦ ꯑꯗꯨꯝ ꯍꯥꯏꯃꯟꯕꯒꯤ ꯑꯩꯅ ꯑꯩꯅ ꯀꯔꯤꯅꯣ ꯑꯃꯨꯛ ꯑꯃꯨꯛ ꯑꯗꯨꯨꯝ ꯆꯥꯛꯉ ꯋꯥꯔꯤ ꯁꯥꯕꯒꯤ ꯑꯃꯨꯛ ꯀꯣꯜ ꯇꯧꯔꯛꯑꯦ ꯇꯧꯔꯒ ꯃꯥꯗꯣ ꯃꯄꯥꯜ ꯈꯔ ꯊꯣꯛꯑꯣ ꯍꯥꯏꯕꯒꯤ ꯑꯩꯗꯣ ꯊꯣꯛꯑꯦ ꯑꯗꯨꯒ ꯃꯥꯗꯨ ꯂꯥꯜꯂꯦ ꯂꯥꯜꯂꯦ ꯂꯥꯜꯂꯦ ꯂꯥꯜꯂꯦ ꯍꯥꯏꯃꯟ ꯕꯒꯤꯀꯣ ꯑꯩ ꯌꯥꯔꯦ ꯍꯣꯏ ꯂꯥꯜꯂꯦ ꯂꯥꯜꯂꯦ ꯂꯥꯜꯂꯦ
ꯅꯪꯅ ꯍꯥꯏꯔꯤꯗꯨꯅ ꯀꯃꯥꯏ ꯀꯩꯅꯣ ꯑꯩ ꯑꯩ ꯁꯨ ꯉꯛꯄꯅꯤꯗ ꯅꯪꯁꯨ ꯈꯥꯡꯉꯣꯗ ꯈꯔ
ꯑꯩꯗꯤ ꯈꯥꯡꯕ ꯉꯝꯗꯤꯌꯦ
ꯑꯗꯨꯒ ꯀꯃꯥꯏ ꯅꯨꯡꯁꯤꯕ ꯐꯪꯅꯕ ꯑꯗꯨꯗꯤ
ꯇꯜꯂꯦ ꯐꯪꯗ꯭ꯔꯁꯨ ꯌꯥꯏ ꯀꯩꯅꯣ
ꯐꯪꯗ꯭ꯔꯁꯨ ꯌꯥꯏ ꯀꯩꯅꯣ ꯅꯨꯡꯁꯤ ꯃꯤ ꯑꯃ ꯅꯨꯡꯁꯤꯅꯔꯒꯀꯣ ꯅꯪ ꯃꯥ ꯀꯥꯏꯅꯔꯣ ꯅꯪ ꯃꯥ ꯍꯥꯔꯠ ꯕ꯭ꯣꯔꯀꯟ ꯇꯧꯕꯗ ꯌꯥꯝ ꯅꯨꯡꯉꯥꯏꯇꯅ ꯍꯤꯡꯕꯗꯣ ꯅꯪ ꯄꯥꯝꯕ꯭ꯔ ꯍꯥꯏꯗꯤ ꯅꯤꯁꯥ ꯆꯥꯗꯕꯤꯗ ꯅꯤꯁꯥ ꯆꯥꯕ ꯑꯣꯜꯂꯗꯤ ꯀꯃꯥꯏ ꯇꯧꯗꯨꯏꯕ ꯍꯥ ꯅꯪ ꯅꯪꯗꯤꯀꯣ ꯅꯪ ꯅꯪꯒꯤ ꯃꯤꯡ ꯐꯠ ꯇꯗꯤ ꯅꯪꯒꯤ ꯔꯤꯄꯨꯇꯦꯁꯟ ꯐꯠꯂꯣꯏꯕ
ꯈꯪꯗꯦꯗ
ꯅꯨꯄꯥꯁꯤꯡꯁꯦ ꯅꯨꯄꯤꯅ ꯁꯦꯟꯅꯕ ꯌꯥꯕꯅꯤꯀꯣ ꯅꯨꯄꯤꯗꯤ ꯅꯨꯄꯥꯅ ꯁꯦꯟꯅꯕ ꯈꯔ ꯋꯥꯕꯅꯤ
ꯑꯩ ꯑꯩꯒꯤ ꯑꯩꯒꯤ ꯌꯥꯗꯕꯁꯤꯗꯤꯀꯣ ꯀꯣꯜ ꯇꯧꯅꯤꯡꯗꯕꯁꯦ ꯑꯗꯣ ꯑꯩ ꯑꯁꯤ ꯇꯧꯅꯤꯡꯗꯕꯁꯦ ꯃꯥꯅ ꯈ꯭ꯋꯥꯏꯗꯒꯤ ꯄꯥꯝꯗꯕ
ꯅ ꯈꯪꯗꯦꯗ ꯑꯗꯨ ꯑꯣꯏꯔꯗꯤ ꯑꯩꯒꯤꯗꯤ ꯑꯩꯅ ꯑꯩꯖꯦ ꯔꯤꯄꯤꯠ ꯀꯣꯜ ꯇꯧꯕꯁꯦ ꯄꯥꯝꯗꯤꯌꯦ ꯃꯇꯝ ꯃꯇꯥꯡ ꯆꯥꯔꯒ ꯀꯣꯜ ꯑꯩ ꯇꯧꯔꯛꯇꯦꯄ ꯌꯥꯔꯗꯤ ꯀꯣꯜ ꯇꯧꯔꯛ ꯑꯣ ꯀꯦ ꯅꯪ ꯀꯣꯜ ꯇꯧꯅꯤꯡꯕꯁꯨ ꯈꯔ ꯈꯥꯡꯉꯣ ꯍꯥꯏꯅ ꯐꯖꯅ ꯍꯥꯏꯕꯒꯤ ꯃꯥ
ꯑꯗꯨꯝ ꯐꯖꯅ ꯐꯖꯅ ꯍꯥꯏꯔꯗꯤ ꯅꯣꯏꯗꯤ ꯅꯣꯏꯗꯤ ꯑꯗꯨꯝ ꯇꯧꯗꯕꯅꯤꯅ ꯅꯨꯡꯁꯤꯗꯕꯅꯤꯅ ꯑꯗꯨꯝ ꯈꯔꯗꯤ ꯑꯃꯛ ꯃꯥꯡꯉꯝꯅꯤꯕ
ꯑꯁ ꯃꯥꯗꯤ ꯑꯗꯨꯝ ꯇꯧꯔꯛꯄ꯭ꯔꯣ ꯅꯣꯏꯁꯦ
ꯇꯧꯔꯛꯄꯒꯤ
ꯈꯪꯗꯦꯗ ꯅꯨꯄꯥꯁꯤꯡꯁꯦ ꯈꯔ ꯗꯤꯐ꯭ꯔꯦꯟꯁ ꯂꯩꯕꯅꯤꯅ ꯑꯩꯁꯨ
ꯉꯝꯗꯤ ꯉꯝꯃꯤꯀꯣ ꯃꯣꯏꯁꯦ
ꯈꯪꯗꯦꯍꯦ ꯑꯩꯅ ꯉꯝꯗꯗꯤ ꯌꯥꯔꯣꯏ ꯑꯩꯗꯤ
ꯑꯩꯁꯨ ꯑꯩ ꯉꯝꯗ꯭ꯔꯗꯤ ꯌꯥꯗꯕꯒꯤ ꯃꯥꯁꯨꯝ ꯂꯥꯜꯂꯦ ꯂꯥꯜꯂꯦ ꯍꯥꯏꯕ ꯆꯠꯇꯦ
ꯑꯗꯨꯅꯦ ꯂꯥ ꯂꯥꯜꯂꯦ ꯍꯥꯏꯕꯗ ꯑꯩꯈꯣꯏ ꯅꯨꯄꯤ ꯅꯨꯄꯤꯁꯤꯡꯁꯦ ꯅꯨꯄꯥꯅ ꯑꯩ ꯂꯥꯜꯂꯦ ꯑꯩ ꯁꯣꯏꯔꯦ ꯑꯗꯨꯃꯨꯛ ꯇꯧꯔꯣꯢ ꯍꯥꯏꯔꯗꯤ ꯌꯥꯝꯅ ꯁꯣꯐ ꯀꯣꯟꯅꯔ ꯂꯩꯕꯅꯤꯅ ꯅꯨꯄꯤ ꯑꯩꯈꯣꯏꯁꯨꯀꯣ ꯑꯗꯨꯅ ꯅꯨꯡꯁꯤ ꯅꯨꯡꯁꯤꯕꯗꯣ ꯈꯔ ꯈꯪꯕꯅꯦꯕ ꯃꯣꯏꯅ ꯂꯥꯜꯂꯦ ꯁꯣꯏꯔꯦ ꯉꯥꯛꯄꯤꯌꯣ ꯑꯗꯨꯝ ꯃꯥꯏ ꯇꯧꯔꯔꯣꯏꯌꯦ ꯍꯥꯏꯔꯒ ꯑꯗꯨꯝ ꯔꯤꯄꯤꯠ ꯃꯤ ꯃꯤꯁꯇꯦꯛꯇꯣ ꯇꯧꯔꯗꯤ ꯎꯝ ꯈꯪꯒꯅꯤ ꯃꯇꯝꯗꯨꯗ
ꯃꯥꯗꯣ ꯅꯪ ꯍꯧꯖꯤꯛꯁꯨ ꯅꯪ ꯃꯥ ꯀꯣꯜ ꯇꯧꯔꯛꯄꯒꯤ ꯑꯩꯗꯣ ꯌꯥꯗꯦ ꯍꯥꯏꯕꯒꯤ ꯅꯪ ꯇꯧ ꯇꯧꯗꯕ ꯊꯕꯛꯇꯣ ꯇꯧꯔꯣ ꯑꯩꯗꯤ ꯍꯥꯏꯅꯤꯡꯉꯥꯏ ꯑꯃꯇ ꯂꯩꯇꯦꯌꯦ ꯅꯣꯏ ꯇꯧꯅꯤꯡꯅꯤꯡꯕ ꯇꯧꯔꯣ ꯍꯥꯏꯌꯦ
ꯃꯥꯅ ꯍꯥꯏꯔꯛꯄ
ꯍꯣꯏ ꯍꯧꯖꯤꯛꯃꯛ
ꯍꯨꯖꯤꯛ